ꯍꯜꯂꯣ
ꯍꯜꯂꯣ
ꯅꯨꯡꯉꯥꯏꯔꯤꯕ꯭ꯔꯣ
ꯅꯨꯡꯉꯥꯏꯇꯦ
ꯀꯩ ꯑꯋꯥꯕ ꯂꯩꯒꯦ
ꯐꯥꯒꯤ ꯇꯧꯕꯅꯤꯗ ꯅꯨꯡꯉꯥꯏꯗ
ꯍꯧꯒꯠꯂꯕꯣ
ꯎꯝ ꯍꯧꯒꯠꯂꯥ
ꯆꯥꯛ ꯆꯥꯔꯕ꯭ꯔꯣ
ꯆꯥꯛ ꯆꯥꯗ꯭ꯔꯤ ꯉꯜꯂꯤꯗ ꯌꯥꯝꯅ
ꯌꯦꯟ ꯀꯌꯥꯃꯨꯛ ꯂꯣꯏꯔꯤꯅꯣ
ꯌꯦꯟꯁꯦ ꯍꯨꯝꯐꯨ ꯍꯨꯝꯗꯣꯏ ꯑꯃꯨꯛꯇꯅꯦ
ꯄꯩꯁꯥ ꯌꯥꯝꯅ ꯋꯥꯔꯕ꯭ꯔꯣ
ꯄꯩꯁꯥ ꯌꯥꯝꯅ ꯋꯥꯠꯇꯦ ꯑꯗꯨꯝ ꯉꯝꯅ ꯉꯝꯅꯕ ꯍꯣꯠꯅꯔꯤꯑꯦ ꯏꯁꯥꯒꯤ ꯊꯕꯛꯇꯤ ꯏꯁꯥꯇꯅ ꯇꯧꯖꯒꯗꯕꯅꯦ
ꯃꯤꯉꯣꯟꯗ ꯇꯥꯡꯉꯨꯕ ꯀꯌꯥ ꯄꯣꯟꯇꯦ
ꯃꯇꯦꯡ ꯄꯥꯡꯅꯤꯡꯉꯦ ꯑꯩꯅ ꯍꯟꯗꯛ ꯃꯇꯦꯡ ꯄꯥꯡꯂꯤ ꯃꯊꯪꯒꯤꯗꯤ ꯀꯃꯥꯏ ꯇꯧꯅꯤ꯫
ꯃꯊꯪꯒꯤꯗꯤ ꯌꯥꯔꯅꯤ ꯃꯊꯪꯒꯤꯗꯤ ꯌꯥꯔꯅꯤ꯫
ꯃꯊꯪꯒꯤꯗꯤ ꯀꯩꯗꯒꯤ꯫
ꯃꯊꯪꯗꯒꯤꯗꯤ ꯑꯩꯒꯤ ꯄ꯭ꯔꯗꯛꯁꯟ ꯍꯧꯔꯅꯤ ꯍꯟꯗꯛ꯫ ꯍꯌꯦꯡꯗꯒꯤ ꯍꯧꯔꯅꯤ꯫
ꯀꯔꯤ ꯄ꯭ꯔꯗꯛꯁꯟ꯫
ꯎꯝ ꯉꯥꯅꯨ ꯃꯆꯥ ꯑꯣꯟꯕ ꯍꯌꯦꯡꯗꯤ ꯍꯧꯔꯅꯦ꯫
ꯑꯣꯀꯦ꯫
ꯎꯝ ꯌꯥꯝ ꯌꯥꯝꯃꯦ ꯃꯁꯥꯗ꯫ ꯃꯁꯥꯏ ꯃꯔꯨꯝ ꯌꯥꯝ ꯌꯥꯝꯃꯦ ꯑꯗꯨꯅ ꯑꯗꯨꯝ ꯈꯔ ꯑꯗꯨꯝ ꯐꯖꯔꯛꯀꯅꯤ ꯑ ꯍꯥꯟꯅꯗꯩꯗꯤ ꯌꯥꯝ ꯍꯦꯜꯂꯦ ꯍꯧꯖꯤꯛ ꯍꯧꯖꯤꯛ ꯍꯥꯞꯄꯁꯦ ꯍꯨꯝ ꯇꯥꯏ
ꯇꯦꯡ ꯇꯧꯔꯛꯀꯦ
ꯇꯧꯒꯅꯨꯗꯣ ꯐꯥꯒꯤ ꯇꯧꯒꯤꯕꯅꯦ ꯑꯩꯅ ꯉꯁꯥꯏꯗꯤ
ꯇꯧꯔꯛꯀꯦ ꯍꯣꯔꯦꯟ ꯃꯔꯣꯟ ꯍꯥꯏꯔꯛꯀꯦ ꯑꯗꯨꯒ ꯑꯩ ꯗꯦꯜꯂꯤꯗꯁꯨ ꯆꯠꯅꯤꯡꯉꯦ ꯌꯥꯎꯅꯤꯡꯉꯤ ꯌꯥꯝꯅ
ꯎꯝ ꯍꯣꯏꯅꯦ ꯍꯣꯏꯅꯦ ꯐꯩꯌꯦ ꯅꯪ ꯑꯗꯨꯃꯥꯏ ꯈꯜꯂꯤꯗꯨꯕꯨꯗꯤ
ꯍꯥꯏꯗꯤ ꯂꯥꯏꯔꯤꯛ ꯈꯔ ꯇꯝꯃꯣꯏꯁꯦꯀꯣ ꯀꯩꯁꯨꯝ ꯃꯁꯤꯒꯤ ꯁꯤꯖꯤꯟꯅꯐꯝꯗꯣ ꯀꯩꯝꯇ ꯁꯤꯖꯤꯟꯅꯗ꯭ꯔꯦ ꯀꯔꯤꯝꯁꯨ ꯇꯧ ꯉꯝꯗꯦ
ꯎꯝ
ꯄꯩꯁꯥꯖꯦ ꯄꯥꯏꯔꯝꯃꯗꯤ ꯁ ꯖꯠ ꯆꯠ ꯌꯥꯕꯅꯦ ꯗꯦꯂꯤꯗ ꯂꯥꯏꯔꯤꯛ ꯇꯝꯃ ꯂꯩꯔꯝꯃꯣꯏꯔꯗꯤ ꯆꯠꯂꯗꯝꯕ
ꯑꯗꯨꯗꯤ.
ꯐꯨꯟꯒꯠꯂꯦ ꯏꯁꯥꯁꯦ꯫
ꯗꯦꯜꯂꯤꯗ ꯂꯥꯏꯔꯤꯛ ꯇꯝꯕ ꯌꯥꯏ ꯀꯩꯅꯣ ꯅꯪꯁꯨ ꯅꯦꯠꯇꯣ ꯄꯥꯁ ꯇꯧꯊꯣꯛꯑꯀꯥꯟꯗ꯫ ꯗꯦꯜꯂꯤꯗ ꯀꯩꯅꯣꯗ ꯗꯤꯌꯎꯗ꯫ ꯀꯩꯗ ꯃꯅꯤꯄꯨꯔꯤ ꯗꯤꯄꯥꯔꯠꯃꯦꯟ ꯂꯩ ꯔꯤꯁꯔꯁ ꯇꯧꯕ ꯌꯥꯏ꯫
ꯑꯩꯗꯤ ꯂꯥꯏꯔꯤꯛ ꯇꯝꯕ ꯆꯠꯅꯤꯡꯗꯦꯗ ꯏꯁꯇ꯭ꯔꯥꯏꯛ ꯇꯧꯕ ꯌꯥꯎꯕ ꯆꯠꯅꯤꯡꯕ꯫
ꯂꯥꯏꯔꯤꯛ ꯇꯝꯕꯒꯤ ꯃꯃꯤꯡꯗ ꯏꯁꯇ꯭ꯔꯥꯏꯛ ꯇꯧꯔꯨꯒꯗꯕꯅꯤ ꯀꯩꯅꯣ꯫
ꯃꯇꯝꯗꯨꯗꯗꯤ ꯏꯁꯇ꯭ꯔꯥꯏꯛ ꯂꯣꯏꯈ꯭ꯔꯅꯤ ꯏꯁꯇ꯭ꯔꯥꯏꯛ ꯇꯧꯔꯤ ꯃꯤꯗꯨꯁꯨ ꯁꯤꯈ꯭ꯔꯅꯤ꯫
ꯑꯅꯧꯕ ꯏꯁꯇ ꯑꯩ ꯑꯃꯨꯛ ꯂꯥꯛꯈꯤꯅꯤ ꯀꯩꯅꯣ꯫ ꯏꯟꯗꯤꯌꯥꯁꯤꯗꯤ ꯑꯗꯨꯝ ꯃꯤꯁꯤꯡ ꯌꯥꯝꯕ꯫ ꯂꯩꯉꯥꯛ ꯁꯥꯁꯟꯒꯤ ꯀꯩꯒꯤ ꯑꯗꯨꯝ ꯅꯨꯡꯉꯥꯏꯇꯕ ꯑꯁꯣꯏꯕ ꯑꯗꯨꯝ ꯃꯌꯥꯝ ꯊꯣꯛꯂꯛꯀꯅꯤ
ꯌꯥꯝꯅꯅꯨꯡꯉ ꯑꯥꯏꯦ ꯑꯗꯨꯒꯤ ꯏꯁꯇ꯭ꯔꯥꯏꯛ ꯇꯧꯏ ꯅꯨꯄꯥꯗꯣ ꯃꯥ ꯁꯤꯈ꯭ꯔꯗꯤ ꯅꯨꯡꯉꯥꯏꯔꯣꯏ ꯌꯥꯝꯅ
ꯁꯤꯗꯩꯗꯤ ꯃꯥꯟꯗꯦꯗ ꯍꯥꯏꯗꯤ ꯃꯣꯏꯅ ꯍꯪꯒꯔ ꯏꯁꯇ꯭ꯔꯥꯏꯛꯁꯤ ꯀꯩꯅꯣ ꯏꯟꯗꯤꯌꯥꯒꯤ ꯂꯣꯗꯀꯣ ꯑꯩꯈꯣꯏꯒꯤ ꯀꯩꯅꯣ ꯑꯃ ꯑꯣꯏꯅ ꯁꯨꯏꯁꯥꯏꯠ ꯇꯨ ꯑꯦꯇꯦꯝ ꯀꯥꯏꯅꯀꯣ ꯂꯥꯏꯇꯨ ꯑꯦꯇꯦꯝ ꯍꯥꯏꯕ ꯀꯩꯅꯣ ꯁꯨꯋꯏꯁꯥꯏꯠꯁꯦ ꯂꯥꯏ ꯇꯨ ꯑꯦꯇꯦꯝꯅꯤ ꯀꯥꯏꯅ ꯂꯧꯕꯅꯦꯕꯀꯣ ꯑꯗꯨꯏꯗꯨꯅ ꯀꯔꯤꯒꯨꯝꯕ ꯁꯤꯒꯦ ꯇꯧꯕ ꯇꯥꯔꯒꯗꯤ ꯃꯈꯣꯏꯅ ꯑꯍꯦꯟꯕ ꯐꯣꯔꯁ ꯁꯤꯖꯤꯟꯅꯔꯒ ꯅꯝꯐꯨꯗ ꯍꯣꯁꯄꯤꯇꯥꯂꯥꯏꯁ ꯇꯧꯍꯟꯕꯅꯦꯕ꯫
ꯎ
ꯌꯥꯝ ꯊꯤꯅ ꯁꯣꯛꯆꯜꯂꯦ ꯍꯥꯏ ꯀꯥꯟꯗꯨꯗ꯫
ꯑꯗꯣ ꯀꯩꯅꯣ ꯃꯃꯥꯡ꯫ ꯗ ꯒꯪꯒꯥꯒꯤ ꯄ꯭ꯔꯣꯇꯦꯁ ꯇꯧꯈꯤꯕ ꯅꯨꯄꯥ ꯑꯃꯗꯤ ꯁꯤꯈ꯭ꯔꯗꯨꯗꯤ ꯑꯍꯜ ꯑꯃ
ꯈꯪꯗꯦ ꯑꯗꯨ ꯑꯗꯨ ꯑꯗꯨꯗꯨꯝꯗꯤꯩ ꯈꯪꯍꯧꯗ꯭ꯔꯦ ꯑꯗꯣ꯫ ꯑꯌꯥꯝꯕꯅ ꯀꯩꯅꯣ ꯇꯧꯕꯅꯦ ꯂꯧꯗꯤ ꯂꯧꯈꯠꯀꯗ ꯍꯥꯏꯗꯤ꯫ ꯑꯈꯣꯏꯒꯤ ꯁꯔꯃꯤꯂꯥꯒꯥꯏꯁ‌ꯦ꯫
ꯑꯈꯣꯏꯒꯤ ꯁꯔꯃꯤꯂꯥꯗꯨꯗꯤ꯫ ꯄꯥꯜꯂꯥꯛꯅꯨꯗ ꯄꯣꯂꯤꯇꯤꯛꯁ ꯑꯣꯟꯒꯤꯕꯗꯣ꯫ ꯄꯣꯂꯤꯇꯤꯁꯤꯌꯥꯟ ꯑꯣꯟꯒꯤꯕꯗꯣ ꯅꯣꯛꯅꯤꯡꯉꯦ꯫
ꯑꯩꯁ ꯆꯍꯤ ꯇꯔꯥ ꯇꯔꯨꯨꯛ꯫ ꯄꯣꯂꯤꯇꯤꯛꯁ ꯑꫭꯟꯗꯕꯤꯗ ꯐꯖꯅ ꯇꯧꯔꯝꯃꯤꯗꯣ ꯀꯅꯥꯝꯇꯅ ꯉꯝꯃꯔꫭꯏꯗ ꯄꯣꯠꯅꯤ ꯀꯩꯗꯧꯑꯦ꯫ ꯑꯗꯨꯒꯤꯗꯃꯛꯇ ꯅꯤꯡꯁꯤꯡꯕꯤꯕꯗꯤ ꯐꯩ꯫
ꯍꯣꯏ ꯑꯗꯣ ꯑꯩꯗꯤ ꯐꯩ ꯍꯥꯏꯅ ꯂꯧꯗꯦ ꯃꯥꯗꯣ ꯅꯨꯡꯁꯤ꯫ ꯗꯦ꯫ ꯑꯗꯨꯝ ꯂꯩꯔ ꯃꯥꯗꯣ ꯍꯦꯟꯅ ꯀꯩꯅꯣ ꯇꯧꯅꯒꯗꯕꯗꯣ ꯑꯗꯣ ꯅꯤꯡꯁꯤꯡꯗ꯭ꯔꯦꯅ ꯍꯧꯖꯤꯛ꯫ ꯗꯤ ꯃꯥ ꯀꯟꯅ ꯅꯤꯡꯕꯨ ꯅꯤꯡꯁꯤꯡꯗ꯭ꯔꯦꯕ ꯀꯩ ꯅꯤꯡꯁꯤꯡꯉꯣꯅꯤ
ꯅꯤꯡꯁꯤꯡ ꯅꯤꯡꯁꯤꯡꯕꯤꯗ꯭ꯔꯦꯕꯀꯣ ꯑꯗꯨꯗ ꯂꯩꯗꯅ ꯃꯤꯑꯣꯏꯕ ꯍꯥꯏꯕꯁꯦ ꯋꯥꯈꯜꯁꯦ ꯍꯥꯏꯕꯗꯤ ꯃꯥꯅ ꯆꯍꯤ ꯇꯔꯥ ꯇꯔꯨꯛ ꯍꯦꯜꯂꯛꯄꯗ ꯃꯤ ꯂꯥꯛꯑꯝꯃꯤ ꯑꯃꯁꯨ ꯂꯥꯛꯑꯝꯃꯤ ꯑꯦꯟꯀꯔꯦꯖ ꯂꯩꯔꯝꯃꯤ ꯑꯃꯁꯅꯁꯨ ꯑꯃꯁꯨ ꯂꯥꯛꯏꯀꯣ꯫ ꯑꯗꯣ ꯀꯣꯟꯅꯊꯪꯗꯗꯤ ꯀꯃꯥꯏꯅ ꯇꯧꯒꯦ ꯑꯗ ꯃꯤꯁꯦ ꯂꯥꯛꯇꯦ꯫ ꯑꯗꯒꯤ ꯃꯥꯒꯤ ꯁꯨꯝ ꯊꯃꯣꯏꯒꯤ ꯑꯣꯏꯕ ꯄꯨꯛꯅꯤꯡꯒꯤ ꯑꯣꯏꯕ ꯑꯄꯦꯟꯕ ꯄꯦꯟꯗꯕ ꯀꯌꯥ ꯑꯃꯁ ꯁꯨꯝ ꯊꯣꯛꯂꯛꯄ꯫ ꯑꯗ ꯑꯩꯅ ꯑꯁꯨꯛ ꯋꯥꯅ ꯑꯩꯒꯤ ꯀꯩꯅꯣꯒꯤꯗꯃꯛꯇ ꯍꯣꯠꯅꯖꯔꯤꯕ ꯃꯌꯥꯝꯁꯤꯕꯨ ꯀꯩꯅꯣ ꯑꯣꯏꯔꯗ꯭ꯔꯥ ꯁꯤꯕꯨ ꯏꯔꯅꯥꯏ ꯑꯣꯏꯔꯕ꯭ꯔꯥꯒꯥꯏꯅꯕꯀꯣ ꯋꯥꯍꯪꯁꯦ ꯆꯥꯠ ꯆꯥꯠ ꯂꯥꯛꯈꯤꯕ ꯍꯥꯏꯇꯥꯔꯦ ꯃꯉꯣꯟꯗ ꯑꯗꯒꯤ ꯇꯁꯦꯡꯅ ꯃꯥꯅ ꯌꯥꯝ ꯄꯦꯟꯖꯈꯤꯗ꯭ꯔꯤ ꯁꯤ ꯃꯇꯝꯗ꯫ ꯏꯕꯣꯕꯤꯒꯤ ꯂꯩꯉꯥꯛ ꯃꯔꯨ ꯑꯣꯏꯅ ꯏꯕꯣꯕꯤꯁꯤꯅꯦꯕ꯫ ꯃꯥꯒꯤ ꯑꯗꯨꯅ ꯍꯥꯏꯗꯤ꯫ ꯂꯩꯔꯤ ꯃꯥꯒꯤ ꯅꯍꯥꯛꯀꯤ ꯋꯥꯈꯜꯗꯨꯅꯕꯨꯗꯤ꯫ ꯏꯕꫭꯕꯤ ꯃꯥ ꯕꯣꯠ ꯄꯣꯂꯤꯇꯤꯁꯁꯦ ꯆꯪꯅꯤꯡꯕꯩꯗꯤ ꯅꯠꯇꯦꯕ꯫ ꯏꯕꯣꯕꯤꯁꯤ ꯑꯃꯨꯛꯇꯪ ꯊꯦꯡꯅꯅꯤꯡꯕ ꯄꯥ ꯄꯥꯝꯕꯩꯅꯤ ꯍꯥꯏꯇꯥꯔꯦ꯫ ꯃꯥꯅ ꯊꯣꯛꯏꯁꯤ꯫
ꯍꯣꯏ ꯑꯗꯣ ꯃꯤ ꯃꯤꯁꯤꯡꯅꯗꯤ꯫ ꯃꯥꯒꯤ ꯃꯅꯨꯡꯒꯤ ꯐꯖꯕ ꯄꯣꯠꯇꯨꯗꯤ ꯎꯗꯦꯗꯅ ꯐꯖꯅ ꯋꯥꯈꯜ ꯈꯟꯕ ꯉꯝꯕ꯫ ꯅꯣꯏꯒꯨꯝꯕꯅ ꯈꯟꯕ ꯈꯪꯕꯒꯤ ꯋꯥꯅꯦꯕ ꯍꯥꯏꯗꯤ ꯑꯥ꯫ ꯄ꯭ꯔꯥ ꯃꯤꯒꯤ ꯃꯠꯇꯗꯤ ꯎꯔꯤꯁꯤ꯫ ꯗꯤ ꯃꯄꯥꯟꯒꯤ ꯀꯩꯅꯣꯗꯨ ꯈꯛꯇꯅꯤꯗꯅ꯫
ꯃꯥꯅꯦ ꯃꯥꯅꯦ ꯫
ꯃꯤꯅ‌ꯦꯗ꯫
ꯃꯥꯅꯦ ꯃꯥꯅꯦ ꯑꯗꯨ ꯂꯣꯏꯔꯛꯄꯗꯗꯤ ꯃꯥꯁꯨ꯫ ꯍꯥꯏꯗꯤ ꯑꯩ ꯏꯁꯥꯒꯤ ꯑꯣꯏꯕ ꯄꯥꯔꯁꯣꯅꯦꯜ꯫ ꯂꯥꯏꯐꯇ ꯆꯠꯈ꯭ꯔꯒꯦꯅ ꯃꯌꯨꯝ ꯀꯩ ꯄꯥꯟꯒꯤꯕꯩ ꯋꯥꯅ‌ꯦꯕ꯫ ꯑꯩꯒꯤ ꯏꯁꯥꯒꯤ ꯄ꯭ꯔꯥꯁꫭꯅꯦꯜꯒꯤ ꯅꯨꯡꯉꯥꯏꯕ꯫ ꯅꯨꯡꯉꯥꯏ ꯃꯌꯥꯝ ꯍꯣꯜ ꯂꯩꯒꯤ ꯖꯄꯣꯟꯒꯤ ꯄꯨꯟꯁꯤ ꯃꯌꯥꯝꯗ꯫ ꯂꯣꯏꯅ ꯁꯦꯀ꯭ꯔꯤꯐꯥꯏꯁ ꯇꯧꯔꯒ ꯏꯔꯩꯄꯥꯛ ꯏꯔꯝꯗꯝꯒꯤ꯫ ꯅ ꯍꯣꯠꯅꯒꯤꯕ ꯍꯥꯏꯇꯥꯔꯦ ꯃꯤ ꯇꯔꯥ ꯇꯔꯨꯛꯁꯤ꯫ ꯂꯣꯏ ꯁꯣꯛꯑꯝꯒꯅꯤ ꯃꯥꯒꯤ ꯕꯣꯗꯤ ꯄꯥꯔꯠ ꯃꯌꯥꯝ ꯑꫭꯔꯒꯥꯟ ꯃꯌꯥꯝ ꯑꯃ꯫ ꯁꯣꯛꯑꯝꯒꯅꯤ ꯃꯁꯥ ꯃꯅꯨꯡꯗꯨ꯫ ꯑꯗꯨꯕꯨ ꯀꯩꯅꫭ ꯇꯧꯈ꯭ꯔꯦ ꯑꯗꯨꯝ꯫ ꯅꯨꯡꯉꯥꯏꯇꯦ꯫
ꯑꯩ ꯆꯠꯅꯤꯡꯗꯤꯜ꯫ ꯅꯤꯗ ꯏꯃꯥꯟꯅꯕꯤ ꯂꯩꯕꯅꯦ ꯑꯗꫭ ꯃꯉꯣꯟꯗ ꯄꯥꯎ ꯐꯥꯎꯁꯤꯔ ꯈꯪꯗꯦ ꯑꯩ ꯂꯥꯛꯀꯦꯅ꯫
ꯀꯣꯆꯤꯡ ꯇꯧꯔꯨꯒꯦ ꯍꯥꯏꯖꯤꯟꯅꯔꯒ ꯆꯠꯈ꯭ꯔꯥ ꯁꯤꯔ ꯈꯪꯗ‌ꯦ꯫
ꯈꯪꯗꯦ ꯎꯝ ꯇꯥꯏ ꯇꯥꯏ
ꯍꯥꯥ
ꯈꯪꯗꯦꯕ ꯈꯪꯗꯦꯕ ꯅꯪꯅ ꯂꯧ ꯂꯧꯒꯗꯕ ꯗꯤꯁꯤꯖꯟ ꯂꯧ ꯍꯥꯏꯕ ꯍꯟꯗꯛꯀꯤ ꯀꯩꯅꯣꯖꯤꯅ ꯍꯦꯟꯅ ꯃꯃꯥꯡꯒꯤ ꯑꯇꯩ ꯃꯌꯥꯝ ꯇꯧꯈꯤꯕ ꯈꯣꯠꯈꯤꯕꯗꯒꯤ ꯍꯟꯗꯛꯅ ꯍꯦꯟꯅ ꯃꯉꯣꯟꯗ ꯌꯥꯝ ꯊꯤꯅ ꯍꯛꯆꯟꯅ ꯂꯧꯔꯤꯁꯤ ꯀꯩꯒꯤꯅꯣ
ꯍꯥꯏꯗꯤ ꯑꯗꯨꯝ ꯍꯥꯟꯅꯗꯒꯤ ꯈꯔꯁꯨ ꯈꯪꯉꯦꯕꯀꯣ ꯍꯥꯏꯗꯤ ꯏꯗꯨꯀꯦꯁꯟ ꯁꯤꯁꯇꯦꯝꯗꯣ ꯑꯩꯈꯣꯏ ꯏꯟꯗꯤꯌꯥꯒꯤ ꯑꯗꯨꯝ ꯃꯥꯅ ꯐꯣꯀꯁ ꯇꯧꯕꯅ ꯍꯣꯏ ꯍꯟꯗꯛꯀꯤ ꯅꯤꯠꯀꯤ ꯑꯉꯥꯡꯁꯤꯡ ꯏꯁꯇꯨꯗꯦꯟꯁꯤꯡ꯫ ꯑꯥ ꯁꯤꯈꯤꯕ ꯈꯣꯠꯈꯤꯕꯗꯨꯒꯤꯅꯤꯗꯅ ꯃꯦꯟ ꯑꯣꯏꯅ ꯑꯗꯣ ꯑꯩꯗꯤ ꯁꯤꯗ ꯅꯠꯇꯦꯕ ꯑꯗꯨꯝ꯫ ꯂꯥꯏꯔꯤꯛ ꯇꯝꯕꯒꯤ ꯐꯤꯜꯗ ꯁꯨꯡꯌꯥ ꯌꯥꯗꯦꯕ ꯍꯥꯏꯗꯤ ꯑꯥ꯫ ꯈꯣꯡꯗꯦꯗ ꯑꯗꯨꯝ ꯀꯔꯞꯁꯟꯁꯨ ꯌꯥꯝ ꯂꯩꯗꯅꯀꯣ꯫
ꯎꯝ ꯎꯝ꯫ ꯆꯨꯝꯃꯦ ꯑꯗꯨ ꯑꯗꯨ ꯑꯗꯨ ꯁꯤꯁꯦ ꯏꯟꯗꯤꯌꯥꯒꯤ ꯑꯣꯏꯅ꯫ ꯄꯨꯂꯞ ꯑꯣꯏꯅ ꯑꯈꯣꯏꯒꯤ ꯁꯨꯝ ꯆꯥꯁꯤꯜꯂꯛꯄꯩꯅꯦꯕꯀꯣ꯫ ꯌꯥꯔꯛꯇꯕꯩꯅꯦꯕ꯫ ꯁꯤꯁꯦ ꯃꯥꯒꯤ ꯏꯖꯨꯀꯦꯁꯟ ꯃꯤꯅꯤꯁꯇꯔ ꯁꯤꯜꯂꯨ ꯍꯥꯏꯕꯅꯦꯕ ꯂꯨꯔꯤ꯫
ꯍꯣꯏ ꯑꯩꯗꯤ ꯏꯗꯨꯀꯦꯁꯟ ꯃꯤꯅꯤꯁ꯫ ꯁꯤꯟꯕ ꯑꯗꯨꯗ ꯗꯨꯗꯤ ꯀꯌꯥ ꯀꯩꯅꫭ ꯇꯧꯗ‌ꯦꯕ ꯍꯥꯏꯗꯤ ꯑꯃꯥꯅ꯫ ꯄꯥꯏꯔꯛꯑꯁꯨ ꯌꯥꯝ ꯐꯒꯗꯕ ꯂꯩꯇꯦꯕ꯫ ꯁꯨꯡꯂꯩ ꯂꯩꯇꯦꯕ ꯑꯗꯨꯗꯤ ꯑꯗꯨꯅ ꯌꯥꯝ ꯁꯤꯟꯅꯤꯡꯕꯗꯤ ꯐꯥꯎ ꯈꯪꯗꯦ ꯑꯩ꯫ ꯀꯣ ꯑꯁ ꯌꯥꯝꯅ ꯀꯩꯅꯣꯁꯤꯡꯁꯤꯒꯤ ꯍꯥꯏꯗꯤ ꯂꯩꯉꯥꯛ ꯃꯄꯨ ꯂꯩꯇꯕ ꯂꯩꯕꯥꯛ ꯑꯃ ꯑꯣꯏꯍꯟꯅꯤꯡꯉꯦ ꯈꯪ ꯄꯨꯔꯥ ꯑꯗꯨꯝ ꯑꯗꯨꯅ ꯐꯥ ꯇꯧ ꯃꯥꯜꯂꯦꯕ ꯀꯦꯝꯇ ꯔꯨꯜꯁ ꯑꯦꯟ ꯔꯤꯒꯨꯂꯦꯁꯟ ꯂꯩꯇꯕ ꯀꯩꯁꯨꯨꯝ ꯀꯥꯟꯅ ꯁꯦꯝꯃꯤꯕ ꯂꯣ ꯃꯌꯥꯝ ꯔꯨꯜꯁ ꯃꯌꯥꯝꯗꯣ ꯀꯦꯝꯇ ꯁꯤꯖꯤꯟꯅꯗꯦꯕ ꯑꯩꯈꯣꯏ ꯏꯟꯗꯤꯌꯥꯗꯗꯤ
ꯎꯝ
ꯃꯤ ꯍꯥꯠꯄꯒꯤꯁꯨ ꯑꯁꯦꯡꯕ ꯑꯆꯨꯝꯕ ꯄꯨꯊꯣꯛꯏꯔꯥ ꯑꯗꯨꯒꯤ ꯗꯟꯗꯤ ꯄꯤꯔꯤꯔꯥ ꯍꯥꯏꯕꯁꯨ ꯀꯩꯝꯇ ꯌꯥꯝ ꯈꯪꯗꯕ ꯂꯩꯗ ꯍꯥꯏꯗꯤ ꯑꯩꯀꯣ ꯍꯥꯏꯕ ꯀꯩꯅꯣ ꯇꯧꯗ꯭ꯔꯦꯕ ꯑꯗꯨꯁꯨ ꯁꯨꯝ ꯑꯩꯈꯣꯏ ꯃꯅꯤ ꯕꯨꯗꯕꯣꯛꯕ ꯇꯧꯔꯤꯁꯤꯅꯤꯗꯅ ꯃꯤ ꯑꯃ ꯍꯥꯠꯄꯩꯁꯨ ꯃꯤ ꯍꯥꯥꯠꯄꯗꯨꯣ ꯄꯨꯊꯣꯛꯏꯔꯥ ꯆꯨꯝꯅ ꯄꯨꯊꯣꯛꯏꯔꯥ ꯄꯨꯊꯣꯛꯇ꯭ꯔꯤꯔꯥꯁꯨ ꯈꯪꯗ ꯑꯗꯨꯝ ꯈꯪꯗꯦ ꯑꯩꯗꯣ ꯌꯥꯝꯅ ꯀꯩꯅꯣ ꯇꯧꯅꯤꯡꯉꯦꯕ ꯍꯥꯏꯗꯤ
ꯎꯝ ꯈꯗꯦ ꯎꯝ ꯐꯩꯌꯦ ꯐꯩꯌꯦ ꯑꯗꯨ
ꯍꯥꯥ
ꯐꯩ ꯍꯥꯏꯕ
ꯌꯥꯝ ꯇꯞꯊꯈ꯭ꯔꯦ
ꯐꯩ ꯍꯥꯏꯕ ꯐꯩ ꯍꯥꯏꯕ
ꯌꯥꯝ ꯌꯥꯎꯅꯤꯡꯉꯦ ꯂꯥꯏꯔꯤꯛ ꯇꯝꯕꯒꯤ ꯀꯩꯅꯣꯗꯁꯨ ꯍꯥꯏꯗꯤ ꯑꯉꯥꯡꯁꯤꯡꯗꯣ ꯑꯩꯈꯣꯏꯗꯣ ꯑꯩꯈꯣꯏ ꯍꯥꯏꯇꯥꯔꯦ ꯑꯉꯥꯡꯁꯤꯡꯗ ꯅꯠꯇ꯭ꯔꯦ ꯑꯩꯈꯣꯏꯁꯨ ꯉꯥꯏ ꯑꯗꯨꯝ ꯂꯥꯏꯔꯤꯛ ꯍꯩꯍꯟꯕꯒꯤ ꯃꯍꯨꯠꯇ ꯑꯗꯨꯝ ꯁ꯭ꯀꯨꯜꯗꯨꯒꯤ ꯃꯤꯡꯆꯠ ꯃꯣꯏꯒꯤ ꯀꯩꯅꯣ ꯄꯩꯁꯥ ꯐꯪꯅꯕ ꯑꯣꯏꯅꯁꯨ ꯊꯥꯒꯠ ꯈꯤꯕ ꯊꯖꯨ ꯊꯥꯒꯠꯂꯤꯅꯦꯕ ꯈꯔ ꯈꯛꯇꯅꯦꯕ ꯁ꯭ꯀꯨꯜ ꯈꯔ ꯈꯛꯇꯅꯦꯕ ꯁꯥꯇ꯭ꯔꯖꯦ ꯐꯦꯜ ꯑꯣꯏꯍꯜꯂꯛꯑꯒ ꯀꯩꯅꯣꯒ ꯇꯧꯔꯤꯕ ꯁꯤꯗꯤ ꯇꯥꯡꯕꯅꯦꯕ ꯑꯗꯣ ꯃꯣꯏ ꯐꯥꯎꯕ ꯑꯗꯨꯝ ꯄꯩꯁꯥ ꯄꯥꯝꯃꯦꯕ ꯂꯥꯏꯔꯤꯛ ꯇꯥꯛꯇꯦ ꯑꯉꯥꯡꯁꯤꯡꯗꯣ ꯀꯃꯥꯏꯅ ꯑꯦꯛꯖꯥꯝꯗꯣ ꯄꯥꯁ ꯇꯧꯅꯤ ꯍꯥꯏꯕꯀꯣ ꯍꯥꯎ ꯇꯨ ꯄꯥꯁ ꯗꯤ ꯑꯦꯛꯖꯥꯝꯁꯤꯗ ꯑꯣꯏꯅ ꯆꯠꯂꯨꯔꯦꯕ
ꯆꯨꯃꯦ ꯆꯨꯃꯦ
ꯑꯗꯣ ꯂꯣꯏ ꯈꯪꯉꯦꯕ ꯑꯩꯈꯣꯏ ꯃꯅꯤꯄꯨꯔꯗꯩ ꯍꯧꯔꯒ ꯏꯟꯗꯤꯌꯥꯗꯁꯨ ꯉꯥꯏ ꯀꯩꯁꯨ ꯀꯩꯅꯣ ꯅꯠꯇꯦꯕꯀꯣ
ꯎꯝ
ꯈꯪꯗꯦ ꯑꯩ ꯌꯥꯝ ꯆꯠꯅꯤꯡꯉꯦ
ꯊꯗ
ꯅꯪꯅ ꯂꯩꯔꯤꯉꯩ ꯃꯇꯝꯗ ꯑꯣꯏꯔꯗꯤ ꯑꯩ ꯂꯥꯛꯀꯦ ꯍꯥꯏꯔꯒ ꯂꯥꯛꯑꯒ ꯌꯥꯎꯔꯨꯕ ꯌꯥꯕꯅꯦ ꯍꯥꯏꯗꯤ
ꯃꯅꯦ
ꯅꯣꯏꯁꯨ ꯈꯪꯕ ꯍꯩꯗꯅ ꯈꯪ ꯍꯩꯕꯅꯤꯅ ꯈꯪ ꯍꯩꯕ ꯃꯤ ꯑꯃꯒ ꯆꯠꯃꯤꯟꯅꯔꯗꯤ ꯅꯨꯡꯉꯥꯏꯗꯅ
ꯀꯔꯥꯏꯗꯩ ꯈꯪ ꯍꯩꯕꯅꯣꯗ ꯀꯗꯥꯏꯗꯒꯤ ꯑꯩꯕꯨ ꯑꯁ ꯎꯝ
ꯑꯩ ꯆꯠꯅꯤꯡꯉꯦ
ꯍꯣꯏ ꯆꯠꯂꯁꯤꯔꯣ
ꯎꯝ
ꯄꯩꯁꯥ ꯂꯩꯇꯕꯩ ꯋꯥꯅꯤ ꯃꯔꯨꯞ ꯑꯃꯒꯤ ꯄꯩꯁꯥ ꯂꯣꯏꯁꯟꯅꯤ ꯎꯝ ꯃꯥꯅꯦ ꯃꯔꯨꯞ ꯑꯃꯒꯤ ꯄꯩꯁꯥ ꯂꯣꯏꯁꯟꯅꯤ
ꯎꯝ ꯑꯩ ꯀꯣꯆꯤꯡ ꯇꯧꯕ ꯑꯣꯏꯅ ꯆꯠꯈ꯭ꯔꯁꯤꯔꯥ ꯈꯪꯗꯦ
ꯑꯗꯨꯗꯨꯏꯗꯤ ꯄꯩꯁꯥ ꯆꯪꯉꯔꯣ ꯐꯣꯁꯤꯡ ꯇꯧꯕꯤ ꯑꯣꯏꯅ ꯆꯠꯂꯒꯗꯤ ꯂꯤꯁꯤꯡ ꯀꯨꯟ
ꯑ
ꯂꯤꯁꯤꯡ ꯀꯨꯟꯗꯪ ꯆꯪꯉꯅꯤ ꯂꯤꯁꯤꯡ ꯀꯨꯟꯃꯨꯛ ꯆꯪꯉꯔꯣꯏꯗ ꯂꯤꯁꯤꯡ ꯇꯔꯥ ꯂꯤꯁꯤꯡ ꯇꯔꯥꯗꯤ ꯌꯧꯗ ꯂꯤꯁꯤꯡ ꯇꯔꯥ ꯇꯔꯥꯃꯥꯊꯣꯏꯃꯨꯛ ꯆꯪꯉꯅꯤ ꯑꯗꯨꯗꯩꯗꯤ ꯑꯃꯨꯛ ꯃꯣꯏꯒꯤ ꯃꯐꯝꯗꯨ ꯆꯠꯄꯗ ꯆꯥꯝꯃꯉꯥꯃꯨꯛ ꯆꯪꯕ ꯌꯥꯏ
ꯑꯩ ꯆꯠꯈ꯭ꯔꯒꯦ